ꯇꯥꯔꯦ
ꯇꯥꯕ꯭ꯔꯣ
ꯇꯥꯢꯌꯦ
ꯆꯗꯥꯏ
ꯇꯥꯔꯦ ꯍꯥꯏꯕ
ꯑꯝ ꯇꯔꯥꯗꯤ ꯐꯟ
ꯀꯩꯗꯧꯔꯤꯅꯣ
ꯇꯥꯕ꯭ꯔꯣ
ꯇꯥꯏꯌꯦ
ꯀꯩꯗꯧꯔꯤꯅꯣ
ꯑꯗꯨꯝ ꯂꯩꯌꯦꯗ
ꯂꯩꯔꯗꯤ ꯐꯔꯦꯁꯦ
ꯐꯥꯕ꯭ꯔꯣ
ꯋꯥꯔꯤ ꯂꯤꯌꯣ ꯉꯥꯛꯇꯪ
ꯅꯪꯁꯨ ꯂꯩꯌꯣ ꯑꯩ ꯌꯥꯝ ꯋꯥꯔꯦ
ꯔ ꯉꯥꯏꯍꯥꯛꯇ ꯉꯥꯏꯈꯣꯒꯣ
ꯇꯧꯕ ꯈꯨꯗꯤꯛ ꯅꯪꯗꯤ ꯑꯗꯨꯝ ꯇꯧꯋꯦ ꯐꯣꯇꯣ ꯀꯥꯞꯀꯦ ꯉꯥꯏꯍꯥꯛ ꯉꯥꯏꯈꯣ ꯑꯗꯨ ꯑꯩ ꯇꯧ
ꯃꯤꯒꯤ ꯁꯦꯝꯕꯤꯅꯤꯉꯥꯢꯅꯦ
ꯅꯪ ꯍꯦꯟꯗꯤ ꯍꯦꯃꯜꯂꯕꯅꯤ ꯀꯣ
ꯒ
ꯑꯩꯁꯦ ꯀ꯭ꯂꯥꯁ ꯆꯠꯂꯦ ꯍꯜꯂꯛꯑꯦ ꯆꯥꯛ ꯆꯥꯔꯦ ꯑꯗꯨꯝ ꯂꯩꯔꯦ ꯀꯩ ꯀꯩ ꯊꯕꯛ ꯇꯧꯗꯣꯏꯅꯣ ꯅꯪꯗꯤ
ꯑꯁꯤꯁꯦ ꯌꯥꯝ ꯁꯥꯏ ꯇꯨꯝꯅꯤꯡꯕꯁꯨ ꯐꯥꯎꯋꯦ
ꯍꯣꯏ ꯅꯨꯡꯉꯥꯏꯇꯦꯀꯣ ꯅꯣꯡ ꯆꯨꯔꯛꯑꯗꯤ ꯐꯥꯒꯗꯕꯅꯤ
ꯑꯦꯗꯤ ꯉꯁꯤꯗꯤ ꯆꯗꯖ ꯍꯣꯏ ꯃꯁꯤ
ꯀꯔꯤ ꯍꯥꯏꯕ
ꯎꯝ
ꯉꯁꯤꯁꯦ ꯃꯨꯚꯤ ꯌꯦꯡꯕ ꯆꯠꯁꯤꯔꯥ ꯍꯥꯏꯅ ꯂꯩꯌꯦ ꯆꯠꯁꯦ
ꯅꯪ ꯀꯅꯥꯒ ꯆꯠꯇꯅꯣ ꯆꯠꯇꯣꯏꯅꯣ ꯑ ꯀꯗꯥꯏꯋꯥꯏꯗꯅꯣ
ꯁꯤ ꯌꯥꯝ ꯅꯛꯑꯦ ꯍꯥꯏꯌꯦ
ꯑꯥꯏ ꯋꯥꯟ ꯁꯤꯛꯁ ꯆꯠꯅꯤꯡꯉꯗꯤ ꯆꯠꯄ ꯌꯥꯏ ꯁꯤ ꯁꯤ ꯀꯩꯅꯣ ꯑꯥꯏꯐꯣꯟ ꯅꯣꯏ ꯁꯤꯛꯁ ꯔ ꯅ ꯁꯤꯌꯦ
ꯆꯠꯁꯦꯀꯣ
ꯆꯠꯅꯤꯡꯉꯗꯤ ꯆꯠꯁꯦ ꯑꯦꯁ ꯄꯤ ꯑꯥꯏ ꯑꯦꯟ ꯖꯦꯔꯣ ꯖꯦꯔꯣ ꯋꯥꯟ ꯊ꯭ꯔꯤ ꯑꯣꯔ ꯗꯤꯁ ꯋꯥꯟ ꯖꯤ ꯇꯨ ꯋꯥꯟ
ꯑꯁꯦꯡꯕ ꯆꯠꯁꯦ ꯍꯥꯏꯕꯅꯤꯀꯣ ꯑꯩꯅ ꯁꯨꯝ ꯁꯨꯝꯒꯤ ꯐꯥꯒꯤ ꯅꯠꯇꯦꯀꯣ ꯂꯩꯁꯕꯤ ꯇꯥꯏ ꯀꯣ
ꯑꯦꯏꯟꯗ
ꯑꯩꯅ ꯉꯥꯡꯔꯤꯁꯦ ꯇꯥꯕ꯭ꯔꯥ ꯇꯥꯗꯕ꯭ꯔꯁꯨ ꯈꯪꯗꯦ ꯑꯁꯤꯒꯤ ꯅꯨꯄꯤꯁꯦ ꯑꯩ ꯅꯪꯕꯨ ꯎꯕꯒꯨꯝ ꯇꯧꯔꯦꯗꯥ
ꯑꯣꯅ ꯍꯥꯏꯄꯩ ꯑꯣꯏꯔꯝꯅꯤ ꯉꯁꯤ ꯋꯤ ꯑꯣꯜ ꯏꯀꯨꯕꯔꯦ ꯑꯩ ꯁꯤ ꯄꯥꯝꯗꯦ ꯁꯤꯗ ꯄꯥꯝꯗꯦ ꯔꯦꯠ
ꯇꯥꯏꯀꯣ
ꯁꯨꯁꯕꯤ ꯌꯥꯅ ꯑꯗꯨꯔ ꯎꯝ
ꯀꯃꯥꯏ ꯀꯃꯥꯏ ꯇꯧꯔꯤꯒꯦ
ꯑꯗꯨꯝ ꯅꯨꯡꯉꯥꯏꯔꯤ ꯐꯝꯃ ꯂꯩꯔꯦ ꯃꯇꯥꯏꯅꯀꯝ ꯇꯧꯅꯤꯡ
ꯃꯩꯁꯨ ꯂꯥꯛꯇꯦ ꯌꯥꯝ ꯁꯥꯏꯌꯦ ꯃꯩ ꯂꯥꯛꯑꯗꯤ ꯈꯔ ꯅꯨꯡꯉꯥꯏꯗꯣꯏꯕ
ꯄꯤꯊꯤꯅꯤꯗ ꯑꯃ
ꯑꯗꯨꯃꯥꯏꯅ ꯑꯗꯨꯝ ꯂꯩꯔꯁꯤꯀꯣ ꯑꯩꯈꯣꯏꯗꯤ ꯀꯃꯥꯏ ꯀꯃꯥꯏꯅ ꯍꯤꯡꯂꯤꯒꯦ
ꯑꯗꯨꯝ ꯂꯩꯔꯒ ꯍꯤꯡꯂꯒ ꯂꯩꯌꯦ
ꯀꯔꯤ ꯍꯦꯟꯖꯥꯡ ꯆꯥꯔꯒꯦ
ꯎꯝ ꯃꯤꯗꯤ ꯏꯔꯨꯕ ꯂꯣꯏꯔꯕꯅꯤꯅ ꯅꯨꯡꯉꯥꯏꯔꯝꯅꯦ ꯑꯩꯁꯨ ꯏꯔꯨꯕ ꯆꯠꯂꯅꯤ ꯉꯥꯏꯍꯥꯛ ꯂꯩꯔꯒ
ꯀꯔꯤ ꯍꯥꯏꯕ
ꯉꯍꯥꯛ ꯂꯩꯔꯒ ꯏꯔꯨꯕ ꯆꯠꯂꯅꯤꯕ ꯑꯩꯁꯨ
ꯑꯗꯨꯕꯨ ꯑꯩꯗꯤ ꯖꯤꯝꯁꯨ ꯁꯥꯟꯅꯗꯣꯏꯅꯦ ꯅꯨꯡꯇꯤꯒꯤ ꯑꯩꯗꯤ ꯁꯥꯟꯅꯩꯌꯦ
ꯎꯝ ꯁꯅꯋꯣ ꯁꯟꯅꯥꯎ ꯑꯩ ꯁꯥꯅꯅꯤꯡꯗꯦ ꯗꯨꯅꯋꯤꯁꯤ
ꯍꯛꯆꯥꯡ ꯑꯁ ꯌꯥꯝꯅ ꯏꯝꯄ꯭ꯔꯨꯞ ꯃꯦꯟ ꯑꯣꯏꯕꯅꯤꯀꯣ ꯅꯣꯏ ꯁꯥꯟꯅꯍꯧꯗꯕꯁꯦ
ꯏꯍ
ꯄꯥꯏꯂꯣꯠ ꯑꯣꯏꯔꯁꯨ ꯖꯤꯝ ꯁꯥꯟꯅꯕꯒꯤ ꯃꯇꯝ ꯂꯩꯅꯤ ꯅꯣꯏ ꯅꯔ꯭ꯁ ꯃꯆꯥꯅ
ꯄꯥꯏꯂꯣꯠ ꯑꯣꯏꯕ ꯌꯥꯏ ꯃꯁꯤꯁ ꯄꯂ ꯆ ꯐꯖ ꯄꯥꯡꯝꯅ ꯃ ꯎꯝ ꯁꯦꯡ ꯑ ꯍ ꯍꯩꯔꯗꯤ ꯐꯔꯦ ꯅꯤꯒꯨꯝꯕ ꯍꯥꯏꯕꯅꯦ ꯄꯥꯝꯖꯕ ꯇꯥꯔꯦ
ꯇꯝꯕꯤꯒꯦꯀꯣ
ꯎꯝ ꯑꯁꯤ ꯏꯐꯝꯗꯣ ꯁꯤꯗ ꯍꯥꯞꯄ꯭ꯔꯥ ꯎꯝ ꯑꯥ ꯍꯥꯏꯕꯗꯤ ꯌꯥꯏ ꯁꯅꯤ ꯅꯃꯤꯅꯤ ꯄꯥꯏ ꯀꯈꯔꯤꯖꯥ ꯀꯣꯏꯁꯦ ꯍ ꯄꯣꯏꯟ ꯁꯚꯦꯟꯇꯤ ꯋꯥꯟ
ꯑꯩ ꯃꯥꯏꯁꯦ ꯍꯟꯗꯛꯁꯦ ꯌꯥꯝꯅ ꯔꯐ ꯇꯧꯋꯦꯕ ꯑꯗꯨꯒꯤ ꯍꯥꯏꯐꯦꯟ ꯍꯥꯏꯕ ꯀꯝꯄꯅꯤꯗꯣ ꯈꯪꯕ ꯅꯠꯇ꯭ꯔꯣ ꯑꯣ ꯀꯝꯄꯅꯤꯗꯣ ꯌꯨꯁ ꯇꯧꯒꯅꯤ ꯑꯗꯨꯒ ꯃꯤꯅꯁꯨ ꯌꯥꯝꯅ ꯀꯃꯟ ꯑꯣꯏꯕꯅꯦ ꯑꯗꯨꯒꯨꯝꯕ ꯌꯨꯁ ꯇꯧꯕꯗꯣ
ꯑ ꯁꯤꯅꯤ ꯁꯤ ꯒꯤ ꯑꯁꯅꯤ ꯌꯦꯡꯕꯗꯨꯗꯤ ꯍꯣꯏ ꯅꯪ ꯌꯥꯝ ꯁꯣꯏꯑꯦ
ꯑꯗꯨꯝ ꯄꯥꯡꯂꯩꯗ ꯂꯩꯔꯤꯗ
ꯑꯗꯨꯝ ꯅꯨꯡꯉꯥꯏꯅ ꯂꯩ ꯍꯥꯏꯕ ꯇꯥꯔꯦ ꯑꯩꯁꯦ ꯀꯗ ꯇꯗꯤ ꯁꯦ ꯈꯝꯁꯪꯅꯤꯌ ꯂꯩꯦ ꯅꯪꯒ ꯋꯥꯔꯤ ꯁꯝꯃꯅ ꯇꯨꯝꯐꯥꯝ ꯆꯥꯐꯝ ꯈꯪꯗ꯭ꯔꯦ
ꯑꯁ ꯑꯩꯗꯤ ꯍꯧꯖꯤꯛꯁꯨ ꯀꯣꯏꯕ ꯆꯠꯇꯣꯏꯅꯦ
ꯀꯔꯤꯅꯣ ꯎ
ꯑꯗꯨꯅꯦꯗ
ꯐ ꯁꯤ ꯇꯨ
ꯃꯤꯒꯤ ꯄꯨꯟꯁꯤ ꯍꯥꯏꯕꯁꯦ ꯀꯃꯥꯏ ꯀꯃꯥꯏꯅ ꯇꯧꯗꯣꯏꯅꯣ ꯈꯪꯗꯔꯦ
ꯌ ꯑꯦꯟꯕꯤ
ꯈꯪꯗꯔꯦ ꯋꯥꯔꯤ ꯂꯤꯁꯦ ꯋꯥꯔꯤꯁꯨ ꯑꯗꯨꯃꯥꯏꯅ ꯇꯧꯒꯗꯕꯅꯤ ꯃꯤꯗꯤ ꯑꯩ ꯉꯁꯥꯏꯁꯨ ꯍꯥꯏꯕꯤꯕꯗꯣ
ꯎ
ꯃꯅꯦꯝꯕꯣꯛ ꯐꯠꯇꯕꯁꯨ ꯂꯩ ꯍꯥꯏꯕꯗꯣ ꯒ꯭ꯌꯥꯟ ꯇꯥꯎ ꯀꯣ
ꯍꯣꯢ ꯍꯣꯏ
ꯑꯗꯨꯗꯤ ꯅꯪ ꯍꯥꯏꯔꯣꯗꯅ
ꯅꯪꯅ ꯌꯥꯝꯅ ꯂꯧ ꯁꯟꯈꯤꯕꯈꯤꯕ ꯃꯥꯜꯂꯤꯗ ꯎꯝ
ꯑꯩꯈꯣꯏ ꯅꯨꯄꯤꯒꯤ ꯄꯨꯟꯁꯤꯗꯤ ꯑꯗꯨꯅ ꯈ꯭ꯋꯥꯏꯗꯒꯤ ꯃꯔꯨ ꯑꯣꯏꯕ ꯑꯗꯨꯒꯤꯅꯤ ꯅꯪꯉꯣꯟꯗ ꯍꯟꯖꯤꯟ ꯍꯟꯖꯤꯟ ꯅꯤꯡꯁꯤꯡꯍꯟꯕꯤꯔꯦꯗꯣ
ꯃꯥꯏꯅꯤ ꯎ ꯀ ꯂꯩꯁꯤ ꯎ
ꯏꯁꯩ ꯁꯛꯄ ꯍꯩꯕ꯭ꯔꯣ ꯁꯣꯝꯒꯤ
ꯆꯒꯅꯦ ꯋꯥ ꯑꯩ ꯆꯃꯤꯁꯨ ꯎ
ꯑꯗꯨꯒ ꯀꯩꯅꯣꯗꯤ ꯇꯧꯕꯗꯤ ꯀꯌꯥꯔꯛ ꯇꯧꯕ꯭ꯔꯥ ꯇꯧꯕꯗꯤ ꯀꯌꯥꯔꯛ ꯇꯧꯕ꯭ꯔꯥ ꯀꯌꯥꯔꯛ ꯇꯧꯕ꯭ꯔꯥ ꯄꯨꯟꯅ ꯄꯨꯟꯅ
ꯇꯨꯝꯈ꯭ꯔꯕ꯭ꯔꯥ ꯇꯨꯝꯈ꯭ꯔꯦ ꯃꯥꯏꯒꯤ
ꯃꯤꯗꯤ ꯌꯥꯝ ꯐꯩꯀꯣ ꯊꯕꯛ ꯌꯥꯝ ꯀꯟꯅ ꯇꯧꯋꯦ
ꯆꯗ ꯇꯧꯔꯒ
ꯊꯕꯛꯀꯟꯅ ꯇꯧꯕ ꯀꯥꯡꯕꯨ ꯍꯥꯏꯕꯗꯨꯅꯦ ꯅꯣꯏꯁꯦ ꯑꯩꯣ ꯐꯣ
ꯍ ꯍ ꯑꯩꯅ ꯈꯟ ꯑꯩꯅ ꯈꯟꯕꯗꯤ ꯑꯩꯈꯣꯏꯁꯦ ꯑꯗꯨꯝ ꯇꯧꯔꯒ ꯃꯊꯟꯗ ꯑꯩꯈꯣꯏꯒꯤ ꯃꯇꯝ ꯌꯧꯕ ꯀꯥꯟꯗ ꯇꯥꯥꯛꯁꯇꯣ ꯂꯣꯏꯔꯝꯗꯅ ꯆꯥꯡꯒꯗꯧꯕ ꯃꯥꯜꯂꯦ
ꯀꯩꯅꯣ ꯇꯥꯛꯁ ꯆꯪꯒꯗꯧꯕ ꯍꯥꯏꯗꯤ ꯎꯝ ꯑꯗꯣ ꯃꯇꯝꯗꯅ ꯆꯪꯗꯣꯏꯕ
ꯎꯝ
ꯑꯗꯨ ꯆꯪ ꯑꯗꯨ ꯀꯩꯅꯣ ꯇꯧꯗꯦ
ꯍꯣꯢ ꯐꯕ ꯃꯥꯂꯦ ꯅꯤꯡ ꯁꯨꯏ ꯏꯦ ꯉ ꯂꯩꯕꯅꯤ ꯌꯦꯟꯗ꯭ꯔꯁꯨ ꯀꯥꯏꯗꯦꯗ
ꯍꯣꯏꯗ ꯑꯗꯨꯕꯨꯗꯤ
ꯗꯕꯅꯤ ꯀꯥꯏ
ꯀꯔꯤ ꯍꯥꯏꯕ
ꯅꯪꯅ ꯉꯥꯝ ꯉꯥꯝꯕ ꯇꯧꯔꯗꯣ ꯀꯥꯏꯗꯦꯕ
ꯎꯝ ꯍꯣꯔꯦꯟꯅ ꯀꯔꯤ ꯊꯕꯛ ꯇꯧꯗꯣꯏꯅꯣ
ꯎꯒ ꯍꯅꯤ ꯉꯁꯤꯔꯤꯗꯤ ꯆꯜ
ꯀꯔꯤꯒꯤ ꯐꯤꯂꯝ ꯌꯦꯡꯕ ꯆꯠꯒꯅꯤ ꯍꯥꯏꯔꯒ
ꯗꯦꯂꯤꯗꯤ ꯄꯥꯕꯥ ꯉꯥꯝꯃꯣꯢ
ꯈꯪꯗ꯭ꯔꯦꯗ ꯀꯃꯥꯏꯅ ꯇꯧꯁꯤꯔ ꯑꯩꯁꯨ
ꯑꯅ ꯋꯥ ꯌꯥ
ꯈꯟꯅꯗꯣꯏꯅꯦ ꯑꯗꯨꯁꯨ ꯎꯝ
ꯎꯝ
ꯇꯥꯏ ꯀꯣ ꯇꯥꯕ꯭ꯔꯣ ꯂꯩꯁꯥꯕꯤꯅ ꯅꯨꯄꯤ ꯃꯆꯥ
ꯇꯥꯢꯌꯦ ꯑꯉꯥꯡ ꯃꯆꯥ
ꯍꯝ
ꯎꯝ
ꯍꯤꯡꯕ ꯑꯗꯨꯝ ꯅꯨꯡꯉꯥꯏꯀꯣ
ꯍꯣꯢ
ꯑꯗꯨꯅꯤꯗ ꯄꯨꯟꯁꯤꯗꯤ ꯁꯨꯃꯥꯏꯅ ꯍꯤꯡꯒꯗꯕꯅꯤ ꯅꯠꯇ꯭ꯔꯥ ꯎꯝ ꯑꯗꯨꯃꯛꯅꯦ ꯑꯩꯅ ꯄꯥꯝꯃꯤꯁꯨ